ꯍꯜꯂꯣ ꯇꯥꯏ ꯀꯣ
ꯍꯜꯂꯣ
ꯑꯁꯤ ꯊꯣꯛꯄꯁꯦ ꯅꯪ ꯂꯤꯃꯤꯔꯀꯣ
ꯀꯩꯕꯥ
ꯑꯁꯤꯁꯦ ꯅꯪꯒꯤ ꯃꯤꯡꯔꯕ
ꯅꯠꯇꯦꯍꯦ ꯀꯗꯥꯏꯒꯤ ꯅꯪꯁꯨ ꯑꯗꯨꯒꯨꯝꯕ ꯈꯪꯅꯤꯡꯉꯥꯏ ꯂꯩꯇ꯭ꯔꯤꯕꯣ
ꯃꯥꯟꯁꯨ ꯃꯥꯟꯕ ꯈꯔꯥꯗꯤ
ꯑꯁ ꯂꯣꯏꯔꯦ
ꯑꯗꯨꯒꯤ
ꯑꯩꯒꯤ ꯏꯆꯦꯒꯤꯅꯦ
ꯑ‌ꯣ ꯉꯥꯏꯌꯣ ꯅꯣꯏ ꯍꯣꯁꯇꯦꯜꯗꯣ ꯔꯨꯝ ꯑꯃ ꯑꯃ ꯄꯤꯕ꯭ꯔꯅꯦ
ꯔꯨꯝ ꯑꯃꯗ ꯍꯣꯏ ꯑꯅꯤ ꯑꯅꯤ ꯂꯩꯌꯦꯕ
ꯑꯣ ꯅꯪ ꯔꯨꯝꯃꯦꯠ ꯂꯩꯇꯕ꯭ꯔꯣ ꯉꯁꯤ
ꯍꯧꯖꯤꯛꯇꯤ ꯍꯣꯏ ꯃꯥ ꯚꯦꯀꯦꯁꯟ ꯆꯠꯈ꯭ꯔꯦ ꯑꯗꯨ ꯂꯥꯛꯇ꯭ꯔꯤ ꯑꯩ ꯏꯊꯟꯗ ꯂꯩꯌꯦꯕ
ꯑꯦꯁ ꯅꯣꯏ ꯍꯣꯁꯇꯦꯜꯗꯣ ꯃꯤ ꯌꯥꯝ ꯂꯩꯥꯗꯤ ꯂꯩꯕ꯭ꯔ‌ꯣ
ꯀꯩꯕꯥ
ꯍꯣꯁꯇꯦꯜꯗ ꯃꯤ ꯈꯔꯗꯤ ꯂꯩꯗꯤ ꯂꯩꯕ꯭ꯔꯕ
ꯎꯝ ꯍꯧꯖꯤꯛꯇꯤ ꯌꯥꯝꯗ‌ꯦꯕ ꯃ‌ꯣꯏ ꯃꯣꯏ ꯚꯦꯀꯦꯁꯟ ꯆꯠ ꯆꯠꯂꯤꯕ ꯁ‌ꯦꯃꯦꯁꯇꯔ ꯑꯦꯛꯖꯥꯝ ꯂꯣꯏ ꯂꯣꯏꯕꯀꯣ ꯉꯥꯏꯔꯤꯕ ꯑꯩꯈꯣꯏꯒꯤꯗꯤ ꯑꯥ ꯅꯦꯛꯁ
ꯂ‌ꯣꯏꯅ ꯅꯪ ꯑꯗꯨꯗꯤ ꯅꯊꯥꯟꯇ
ꯑꯁ ꯀꯩꯁꯨ ꯀꯤꯅꯤꯡꯉꯥꯏ ꯂꯩꯇꯦꯕ
ꯑꯁ ꯀꯤꯅꯤꯉꯥꯏꯕꯨ ꯂ ꯍꯩꯔꯦꯗ ꯑꯩ ꯅꯪ ꯀꯤꯕ ꯃꯥꯜꯂꯦ
ꯑꯍꯁ ꯑꯩ ꯑꯩꯁꯨ ꯅꯨꯄꯥꯅꯦꯕ ꯀꯩꯁꯨ ꯀꯤꯅꯤꯉꯏ ꯂꯩꯗꯤ ꯀꯗꯥꯏꯗꯒꯤ
ꯍꯣꯏ ꯍꯣꯏ ꯑꯗꯨꯕꯨꯗꯤ
ꯑꯦ ꯍꯣꯏ ꯍꯣꯏ
ꯑꯩꯅ ꯍꯥꯏꯕꯗꯤ ꯅꯣꯏꯒꯤ ꯃꯤꯁꯤꯡꯗꯣ ꯂꯩꯇꯕꯅꯤꯅ ꯁꯟꯇ ꯅꯨꯡꯉꯥꯏꯕ꯭ꯔꯥꯅ ꯍꯥꯏꯕꯅꯤꯗ ꯅꯨꯡꯉꯥꯏꯗꯕ꯭ꯔꯥ ꯑꯗꯨꯝ ꯃꯤ ꯂꯩꯃꯤꯟꯅꯔꯒ ꯂꯩꯇ꯭ꯔꯗꯤ ꯅꯨꯡꯉꯥꯏꯇꯦꯅ
ꯎꯝ ꯑꯗꯨ ꯑꯩ ꯏꯕꯥꯅꯤ ꯏꯕꯅꯤꯒꯨꯝꯕ ꯍꯧꯖꯤꯛ ꯇ ꯇꯧꯕꯒꯤꯗꯣ ꯅꯨꯡꯉꯥꯏꯕꯅꯤꯗ
ꯑꯗꯨꯝ ꯋꯥꯔꯤ ꯁꯥꯕꯗꯤ ꯅꯨꯡꯉꯥꯏꯅꯤ ꯍꯣꯏ
ꯎꯝ
ꯉꯁꯤꯒꯤ ꯀꯌꯥꯃꯨꯛ ꯁꯥꯈ꯭ꯔꯕ꯭ꯔꯣ ꯋꯥꯔꯤ
ꯃꯥꯁ ꯍꯧꯖꯤꯛ ꯆ ꯆꯥꯛ ꯆꯥꯕ ꯂꯣꯏꯔꯒ ꯑꯗꯨ ꯑꯗꯨ ꯉꯥꯏꯔꯤꯕ
ꯑꯩ ꯉꯁꯤꯗꯤ ꯀꯅꯥꯅꯁꯨ ꯇꯧꯗ꯭ꯔꯤꯗ ꯑꯩꯒꯤ ꯁꯤꯁꯇꯔ ꯁꯤꯁꯇꯔꯒꯨꯝꯕ ꯅꯪꯒꯨꯝꯕ ꯀꯣ ꯑꯦꯝ ꯌꯨꯗ ꯂꯩꯕꯒꯤ ꯃꯉꯣꯟꯗ ꯇꯧꯋꯦ ꯑꯃ ꯑꯩꯈꯣꯏ ꯐꯖꯅ ꯃꯥꯒꯤ ꯎꯝ ꯑꯗꯨꯅꯦꯕ ꯅꯪꯗꯤ ꯀꯩ ꯌꯦꯟꯁꯥꯡ ꯆꯥꯏ ꯍꯥꯏꯕ꯭ꯔ
ꯃꯅꯥ ꯑꯃ ꯆꯥꯏ ꯍꯥꯏꯔꯒ ꯃꯥꯒꯤ ꯍꯩꯇꯦ ꯍꯥꯏꯕ
ꯑꯂꯣꯏ ꯅꯪꯗꯤ ꯆꯍꯤ ꯀꯌꯥ ꯁꯨꯔꯏ ꯑꯗꯨ ꯑꯁꯤꯗ ꯂꯩꯕꯗꯤ
ꯃꯔꯤ
ꯑꯁ ꯑꯗꯨꯒ ꯂꯣꯏꯔꯦ ꯑꯗꯨꯐꯥꯎ ꯂꯩ ꯈꯪꯗ꯭ꯔꯗꯤꯔꯀꯣ ꯂꯣꯏꯔꯦ
ꯃꯣꯏ ꯑꯁꯤꯗ ꯂꯩꯕ ꯃꯤꯁꯤꯡꯗꯤ ꯆꯥꯗꯕ ꯃꯥꯜꯂꯦ ꯑꯗꯣ ꯍꯣꯏ ꯉꯥꯛꯇ ꯆꯥꯕ ꯃꯥꯜꯂꯦ ꯄꯟꯊꯦꯌ ꯅꯠꯇꯦ ꯎꯝ ꯄꯟꯊꯦꯔꯣ ꯄꯟꯊꯦꯌꯣ ꯅ ꯋꯥꯡꯗꯣ
ꯑꯣ ꯑꯣ ꯈꯪꯉꯦ ꯈꯪꯉꯦ ꯈꯪꯉꯦ ꯍꯥꯎ ꯎꯝ ꯆꯗꯤ ꯆꯑ ꯍꯥꯏꯅꯦ
ꯑꯣ ꯈꯪꯗꯦ ꯑꯩꯗꯤ ꯆꯥꯕ ꯑꯗꯨꯒꯤ ꯑꯗꯣ ꯅꯪ ꯈꯪꯕ꯭ꯔꯅꯦ ꯃꯃꯤꯡꯗꯣ
ꯑꯗ ꯑꯩ ꯍꯥꯏꯔꯒꯦ ꯑꯗꯨ ꯑꯗꯨꯒꯤ ꯃꯃꯤꯡꯗꯤ ꯍꯥꯃꯦꯡꯒꯤ ꯃꯅꯥ ꯈꯥꯕ ꯃꯅꯥ ꯍꯣꯏ ꯃꯥꯅꯦ
ꯑꯗꯨꯝ ꯍꯥꯎꯋꯦꯀꯣ ꯁꯤ ꯀꯔꯤ ꯍꯥꯏꯔꯥ ꯍꯣꯅꯤ ꯍꯥꯏꯗ꯭ꯔꯥ ꯃꯨꯕꯗꯣ ꯍꯥꯞꯄꯗꯤ ꯑꯁ
ꯍꯣꯏ ꯁꯧꯒ꯭ꯔꯤꯒꯤ ꯃꯔꯨꯒꯤ ꯍꯥꯏꯌꯨꯅꯦ ꯑꯩꯖꯨ ꯆꯍꯤ ꯆꯍꯤ ꯑꯅꯤ ꯑꯅꯤ ꯑꯍꯨꯝꯔꯛ ꯁꯨꯔꯁꯨꯀꯣ ꯁꯤ ꯂꯥꯛ ꯑꯁꯤ ꯂꯥꯛꯄ ꯀꯥꯟꯗ ꯑꯩ ꯈꯪꯕꯅꯦ ꯑꯩꯁꯨ ꯑꯁꯤ ꯑꯁꯤꯒꯤ ꯑꯥꯁ ꯑꯩꯒꯤꯠ ꯇꯤ ꯑꯦꯝ ꯑꯦꯜꯗ ꯂꯩꯕ ꯀꯥꯟꯗꯗꯤ ꯍꯣꯏ ꯂꯣꯟꯁꯦ ꯈꯪꯕꯅꯤ
ꯑꯩꯁꯨ ꯀꯣ ꯀꯣꯂꯦꯖ ꯇꯝ ꯀꯥꯕ ꯃꯇꯝꯗ ꯑꯩꯗꯣ ꯃꯔꯨꯞ ꯇꯤꯟꯅꯕꯗꯣ ꯑꯩꯈꯣꯏꯒꯤ ꯃꯤ ꯈꯛꯇ ꯇꯤꯟꯅꯕꯒꯤꯅꯦ
ꯑꯣ ꯑꯩꯗꯤ ꯑꯁ ꯑꯩꯈꯣꯏꯒꯤ ꯑꯩꯈꯣꯏꯒꯤ ꯀ꯭ꯂꯥꯁꯇꯀꯣ ꯑꯩ ꯑꯩꯒ ꯇꯤ ꯑꯦꯝ ꯑꯦꯜꯗ ꯑꯃ ꯑꯩꯈꯣꯏ ꯇ꯭ꯔꯥꯏꯞ ꯂꯩꯕꯗꯣ ꯑꯗꯨ ꯈꯛꯇꯅꯦ ꯑꯩꯈꯣꯏꯒꯤꯗꯤ ꯇꯧꯕꯨꯗꯤ ꯑꯁ ꯃꯌꯥꯡ ꯅꯠꯇꯦ ꯑꯗꯨ ꯑꯗꯨ ꯑꯩꯈꯣꯏ ꯁꯤꯗ ꯂꯩꯕꯁꯤꯡ ꯈꯛꯇꯅꯦꯕ
ꯎꯝ
ꯑꯗꯨ ꯑꯣꯏꯒꯤꯅꯦꯕ ꯑꯩꯒꯤ ꯃꯔꯨꯞꯁꯤꯡꯗꯤ ꯑꯁ ꯑꯗꯨ ꯃꯣꯏꯒꯤ ꯈꯛꯇꯅꯤ
ꯎꯝ ꯑꯩꯅ ꯈꯟꯕꯗꯤ ꯅꯪꯁꯦ ꯃꯤ ꯌꯥꯝ ꯇꯤꯟꯅꯅꯤꯡꯉꯥꯏ ꯃꯥꯜꯂꯦ
ꯍꯣꯏꯅꯦ ꯇꯤꯅꯤꯡꯉꯥꯏ ꯑꯗꯨꯒꯀꯣ ꯐꯖꯅ ꯄꯤꯁꯐꯨꯜꯗꯀꯣ ꯇꯧꯔꯅꯤ
ꯎꯝ ꯃꯤꯁꯨ ꯈꯪꯅꯕ ꯃꯤ ꯌꯥꯝ ꯂꯩꯔꯝꯅꯤ ꯅꯣꯏ ꯀ꯭ꯂꯥꯁꯀꯤ ꯃꯤꯁꯤꯡꯁꯨ ꯂꯣꯏ ꯈꯪꯅꯕ ꯃꯥꯜꯂꯦ ꯅꯪ
ꯍꫭꯢꯅꯦ ꯍꫭꯢꯅꯦ
ꯀꯣ ꯖꯥ ꯌꯥꯝ ꯐꯥꯢꯌꯦ ꯑꯗꯨ
ꯎꯝ ꯑꯗꯨ ꯑꯗꯨꯒꯤꯗꯤ ꯅꯨꯄꯤꯁꯤꯡꯗꯗꯤ ꯀꯧ ꯀꯧꯗꯦꯕ ꯅꯨꯄꯤꯁꯤꯡꯗꯤ ꯑꯁ ꯑꯁꯦꯡꯕ ꯑꯁꯦꯡꯕꯀꯣ ꯅꯨꯄꯤꯁꯤꯡꯗꯤ ꯃꯣꯏ ꯑꯩꯉꯣꯟ ꯅꯣꯠꯁꯀꯨꯝꯕ ꯑꯗꯨꯒꯨ ꯃꯇꯝꯗꯤ ꯑꯗꯨ ꯑꯗꯨ ꯈꯛꯇꯅꯦꯕ ꯃꯣꯏ ꯅꯣꯠꯁ ꯍꯪꯕ ꯃꯇꯝꯒꯤ ꯑꯗꯨ ꯈꯛꯇ ꯋꯥꯔꯤ ꯁꯥꯟꯅꯌꯦꯕ ꯅꯨꯄꯤꯁꯤꯡꯗꯗꯤꯀꯣ
ꯍꯣꯏ ꯍꯣꯏ ꯑꯁ ꯅꯨꯄꯤꯕꯨ ꯋꯥꯔꯤ ꯁꯥꯕ ꯃꯇꯝ ꯅꯠꯇꯦꯗ ꯍꯟꯗꯛ
ꯑ ꯇꯧꯔꯦ ꯅꯉꯣꯟ ꯅꯪꯁꯨ ꯅꯨ ꯄꯤ ꯅꯠꯇ꯭ꯔꯣ ꯂꯣꯢꯔꯦ
ꯄꯤ ꯑꯣꯏꯔꯁꯨ ꯅꯪ ꯅꯆꯦꯅꯤꯅ
ꯑꯣ ꯑꯣ ꯑꯣ ꯏꯆꯦ ꯢ ꯆꯦ ꯆꯥꯎꯕ
ꯎꯝ ꯑꯩꯅ ꯍꯥꯏꯕꯗꯤꯀꯣ ꯅꯆꯦꯒꯨꯝꯕꯗꯨꯗꯤ ꯑꯗꯨꯝ ꯌꯥꯏꯌꯦ
ꯑꯦ ꯑꯦ ꯑꯦ
ꯅꯨꯄꯤꯕꯨ ꯋꯥꯔꯤ ꯁꯥꯔꯒ ꯀꯔꯤꯀꯤꯔꯥ ꯂꯝꯕꯤ ꯑꯔꯥꯟꯕꯗ ꯆꯠ ꯇꯗꯤ ꯃꯥꯡꯉꯦꯅ ꯑꯗꯨꯒꯤꯅꯦ ꯃꯇ ꯋꯥꯠꯂꯤꯌꯦ ꯂꯥꯏꯔꯤꯛꯇꯣ ꯐꯖꯅ ꯄꯥꯔꯦ
ꯏꯆꯦ ꯍꯥꯏꯔꯁꯨꯀꯣ ꯅꯪꯁꯨ ꯅꯨꯄꯤꯅꯦꯕ ꯑꯗꯨꯒꯤꯅꯦꯕ ꯑꯩ ꯍꯥꯏꯔꯤꯗꯣ
ꯅꯨꯄꯤ ꯅꯠꯇꯦ ꯏꯆꯦꯗꯤ
ꯑꯁ ꯂꯣꯢꯔꯦꯍꯦ ꯅꯨꯄꯤꯗ ꯆꯤꯡꯗ꯭ꯔꯦꯕ ꯑꯗꯨꯗꯤ
ꯍꯥꯢꯕꯗꯤ ꯀꯔꯤꯔꯥ
ꯅꯨꯄꯤ ꯅꯨꯄꯥ ꯑꯃ ꯒ꯭ꯔꯃꯔꯂꯤꯗ ꯍꯥꯏꯔꯗꯤꯀꯣ ꯑꯁ ꯂꯣꯏꯔꯦ ꯅꯪꯁꯨ ꯃꯩꯇꯩꯒꯤ ꯒ꯭ꯔꯃꯥꯔ
ꯉꯍꯥꯏꯌꯣ ꯅꯨꯄꯤꯅꯦ ꯍꯣꯏ ꯑꯗꯨ ꯑꯣꯏꯔꯁꯨ ꯏꯃꯨꯡꯒꯤ ꯅꯨꯄꯤꯅꯦ
ꯑꯦ ꯑꯦ
ꯏꯃꯨꯡꯒꯤ ꯅꯨꯄꯤꯅꯦ ꯍꯥꯏꯔꯒ ꯈꯜꯂꯣ
ꯑꯣ ꯑꯣ ꯑꯣ ꯅꯪ ꯆꯨꯝꯃꯦ ꯍꯥꯏꯔꯒꯦ
ꯆꯨꯝꯗ꯭ꯔꯗꯤ
ꯎꯝ ꯎꯝ ꯅꯪꯗꯤ ꯕꯨꯠꯒꯨꯝꯕꯗꯤ ꯀꯤꯗ꯭ꯔꯤꯕꯣ
ꯀꯤꯗ꯭ꯔꯗꯤ
ꯑꯁ ꯅꯣꯏ ꯅꯣꯏꯗꯤ ꯆꯔꯆꯀꯨꯝꯕ ꯀꯥꯕ꯭ꯔꯣ ꯅꯣꯏ ꯁꯦꯟꯇ꯭ꯔꯦꯜ ꯆꯔꯆꯇ
ꯇꯥꯏ ꯀꯥꯏ ꯍꯣꯏ ꯅꯣꯏꯗꯤ
ꯍꯣꯢ ꯑꯩꯁꯨ ꯌꯥꯝ ꯀꯥꯢꯌꯦ ꯏꯁꯩꯁꯨ ꯁꯛꯄꯅꯦ ꯑꯗꯨ ꯀꯥꯔꯒꯀꯣ
ꯎꯝ ꯈꯥꯡꯔꯝꯕ ꯌꯥꯏꯗ ꯑꯗꯨꯏꯗꯤ
ꯍꯣꯏ ꯌꯥꯢꯌꯦ ꯍꯣꯏ ꯌꯥꯝ ꯀꯥꯕꯅꯦ ꯕꯥꯖꯗ ꯇꯣꯡꯔꯒ ꯑꯁ ꯌꯥꯝ ꯀꯥꯏꯌꯦ ꯑꯩꯗꯤ
ꯑꯣ ꯎꯝ ꯑꯩꯈꯣꯏꯗꯤ ꯕꯥꯁꯇ ꯀꯥꯗꯕ ꯈꯣꯡ ꯑꯗꯨꯝ ꯆꯠ
ꯑꯣ ꯅꯣꯏ ꯐꯥꯗꯔꯁ ꯗꯦ ꯅꯠꯇꯦ ꯐꯥꯗꯔꯁ ꯗꯦ ꯅꯠꯇꯦ ꯅꯠꯇꯦ ꯌꯨꯗ ꯗꯦꯟꯁꯨ ꯅꯠꯇꯦ ꯑꯁ ꯕꯥꯁ ꯕꯥꯁꯀꯤ ꯆꯠꯄꯁꯤꯡꯗꯣ ꯏꯁꯩ ꯁꯛꯄꯗꯣ
ꯍꯣꯏ
ꯍꯣꯏ ꯑꯗꯨꯗ ꯑꯩꯁꯨ ꯌꯥꯎꯋꯤꯕ
ꯑꯥ ꯑꯁꯤ ꯅꯣꯏꯒꯤ ꯕꯥꯁꯀꯤ ꯀꯔꯤ ꯍꯥꯏꯁꯤꯔꯥ ꯍꯦꯟꯗꯜꯃꯦꯟ ꯍꯥꯏꯁꯤꯔꯥ
ꯑ ꯑꯥ ꯑꯣꯅꯤ ꯇꯥꯡꯅꯣ ꯈꯪꯉꯦ ꯇꯤ ꯑꯦꯝ ꯑꯦꯜꯗꯒꯤꯅꯦ ꯑꯗꯨꯒꯤꯗꯣ
ꯍꯣꯢ
ꯎꯝ
ꯃꯥꯕꯨꯁꯨ ꯑꯗꯨꯝ ꯅꯣꯛꯅꯤꯡꯉꯥꯏ ꯇꯤꯟꯅꯕꯗꯤ ꯅꯨꯡꯉꯥꯏꯕꯅꯦ
ꯎꯝ ꯃꯥꯁꯨ ꯅꯨꯡꯉꯥꯏꯔꯦ ꯃꯥꯁꯨ ꯗꯤ ꯑꯦꯝꯗ ꯇꯝꯃꯤ
ꯎꯝ ꯆꯞ ꯃꯥꯟꯅꯩꯌꯦ ꯍꯣꯏ ꯑꯗꯨ ꯑꯣꯏꯔꯁꯨ ꯃꯥꯗꯤ ꯐꯤꯖꯤꯀꯦꯜ ꯏꯗꯨꯨꯀꯦꯁꯟ ꯂꯧꯕ ꯈꯨꯠ ꯆꯥꯎꯗꯨꯒ
ꯑꯣ ꯑꯁ ꯆꯥꯎꯔꯒ ꯀꯣ
ꯑ
ꯂꯣꯏ ꯍꯦ ꯍꯦ
ꯈꯨꯠꯆꯥꯥꯎꯗꯨꯒ ꯐꯤꯖꯀꯦꯜ ꯑꯦꯖꯨꯀꯦꯁꯟ ꯂꯧꯢ
ꯔꯣꯀꯣꯔꯅꯦ ꯃꯗꯣ
ꯂꯥꯜꯂꯦ ꯍꯣꯏ ꯃꯥꯅ ꯂꯧꯕꯗꯣ ꯈꯪꯗꯕꯩꯒꯤꯅꯦ ꯃꯥ
ꯑꯥ ꯍꯦ ꯍꯦ ꯍꯦ
ꯎꯝ
ꯈꯪꯗꯦꯗ ꯍꯧꯖꯤꯛꯀꯥꯟ ꯍꯧꯖꯤꯛꯀꯥꯟ ꯃꯤꯁꯤꯡꯁꯦ ꯖꯥꯠ ꯖꯥꯠꯅꯤꯍꯦ ꯅꯪꯒꯨꯝꯕ ꯒꯨꯝꯕꯅꯤꯍꯦ ꯅꯠꯇ꯭ꯔꯣ ꯆꯦꯆꯦ ꯆꯦꯆꯦꯗꯤ ꯀꯩ ꯇꯝꯕꯅꯣ ꯑꯗꯨꯗꯤ
ꯍꯧꯖꯤꯛꯇꯤ ꯀꯔꯤꯁꯨ ꯇꯝꯗꯦꯗ ꯋꯥꯊꯤ ꯇꯥꯎꯔꯒ ꯂꯩꯑꯦ ꯑꯗꯨꯝ
ꯅꯍꯥꯟꯒꯩ ꯇꯝꯕꯗꯣ ꯀꯔꯤ ꯇꯝꯕꯅꯣ ꯍꯥꯏꯕꯅꯤꯗ
ꯎꯝ ꯑꯥꯁ ꯁꯦ ꯂꯥꯎꯕ ꯑꯗꯨ
ꯑꯥꯁ ꯐꯩꯅꯦ ꯅꯪꯒꯤꯗꯤ ꯌꯨ ꯄꯤ ꯑꯦꯁ ꯁꯤ ꯑꯥꯏ ꯑꯦꯁ ꯇꯧꯗꯣꯏꯅꯦꯍꯦ
ꯎꯝ ꯇꯧꯔꯗꯤ ꯊꯣꯛꯀꯅꯤ ꯊꯣꯛꯀꯅꯤ ꯍꯥꯏꯕꯒꯤ ꯊꯣꯛꯀꯅꯤ ꯑꯗꯨ ꯇꯥꯟꯕ
ꯎꯝ ꯃꯧ ꯃꯧ ꯑꯣꯏꯔꯁꯨꯀꯣ ꯍꯧꯖꯤꯛ ꯅꯍꯥꯟꯈꯩ ꯑꯗꯨ ꯃꯤ ꯑꯃ ꯑꯣꯏꯔꯁꯨ ꯑꯦꯝ ꯄꯤ ꯑꯦꯁ ꯐꯥꯎꯕꯗꯣ ꯃꯥꯗꯤ ꯌꯥꯝ ꯐꯩꯅꯦ ꯅꯪꯁꯨ ꯑꯗꯨꯃꯥꯏꯅ ꯇꯧꯕ ꯌꯥꯏꯌꯦꯕ ꯅꯪ ꯅꯪꯗꯤ ꯖꯦꯅꯦꯔꯦꯜ ꯂꯥꯏꯟꯗ ꯆꯠꯄꯒꯤꯅꯦꯀꯣ
ꯑꯗꯨꯕꯨꯗꯤ ꯑꯁ ꯂꯥꯏꯔꯤꯛ ꯄꯥꯅꯤꯡꯉꯥꯏ ꯇꯜꯂꯦꯅꯦ ꯅꯆꯦꯈꯣꯏꯁꯦ
ꯑꯁ ꯄꯥꯎꯅꯦ ꯄꯥꯕꯨ ꯄꯥꯔꯗꯤ ꯑꯁ ꯑꯗꯨꯝ ꯐꯪꯒꯅꯤ ꯀꯩꯅꯣ
ꯋꯥꯏꯕ ꯂꯩꯔꯤꯛ
ꯀꯩ ꯀꯩ ꯃꯦꯖꯣꯔꯗꯤ ꯂꯧꯕ ꯅꯪꯒꯤꯗꯤ ꯅꯪ ꯅꯍꯥꯒꯩ ꯇꯧꯕꯗꯤ
ꯁꯣꯁꯤꯌꯣꯂꯣꯖꯤ
ꯑꯣ ꯁꯣꯁꯤꯌꯣꯂꯣꯖꯤ ꯑꯁ ꯁꯣꯁꯦꯜ ꯈꯛꯇꯅꯦꯍꯦ ꯅꯪꯒꯤꯗꯤ ꯑꯗꯨꯒꯤꯅꯦꯕ ꯐꯖꯥꯅ ꯉꯥꯡꯅꯔꯤꯁꯤꯕꯨ ꯌꯥꯝ ꯁꯣꯁꯦꯟ ꯑꯣꯏꯕ ꯖꯥꯠꯅꯤꯍꯦ ꯑꯗꯨꯗꯤ
ꯎ ꯈꯪꯗꯦ ꯅꯪꯅ ꯈꯪꯍꯧꯔꯣ
ꯑꯁ ꯁꯣꯁꯤꯌꯣꯂꯣꯖꯤ ꯍꯥꯏ ꯍꯥꯏ ꯑꯥꯁ ꯅꯪ ꯐꯥꯖꯩ ꯍꯦ
ꯑꯩ ꯅꯪꯕꯨ ꯐꯖꯅ ꯇꯤꯟꯅꯗ꯭ꯔꯗꯤ ꯌꯥꯗꯦ
ꯑ
ꯐꯖꯅ ꯇꯤꯟꯅꯩꯌꯦ ꯅꯪꯕꯨ ꯀꯔꯝꯕ ꯃꯤ ꯀꯥ ꯀꯔꯝꯕ ꯃꯤꯅꯣ ꯅꯪꯒꯤ ꯅꯁꯥꯛꯁꯨ ꯊꯤꯒꯦ ꯍꯥꯏ
ꯑꯥꯁ ꯑꯩ ꯑꯩ ꯃꯁꯥ ꯎꯔꯗꯤꯀꯣ ꯑꯁ ꯃꯥ ꯑꯗꯨꯃꯥꯏꯅ ꯇꯧꯕ ꯃꯥꯟꯗꯦꯗ ꯑꯗꯨꯃꯥꯏꯅ ꯇꯧꯔꯅꯤ ꯅꯪ ꯑꯩ ꯑꯩꯒꯤ ꯑꯩ ꯎꯕ ꯀꯥꯟꯗꯀꯣ
ꯑꯁꯤ ꯑꯁꯤꯗꯁꯨ ꯅꯪꯒꯤ ꯃꯤꯡ ꯊꯣꯛꯇꯕꯒꯤꯅꯦ ꯑꯩꯅ
ꯑꯥꯁ ꯅꯪ ꯊꯤꯕ ꯐꯪꯉꯣꯏ
ꯏꯅꯥꯎ ꯅꯨꯨꯄꯤ ꯏꯅꯥꯎ ꯅꯨꯄꯤꯗ ꯍꯪꯕ ꯇꯥꯔꯦ
ꯃꯥꯗꯣ ꯈꯪꯉꯣꯏꯗ
ꯅꯠꯇ꯭ꯔꯗꯤ ꯑꯁꯤ ꯑꯥ ꯑꯩꯈꯣꯏ ꯐꯤꯖꯤꯀꯦꯜ ꯁꯇꯨꯗꯦꯟ ꯆꯥꯎꯕꯗꯨꯗ
ꯑꯥ ꯃꯥꯁꯨ ꯑꯩꯉꯣꯟꯗ ꯈꯪꯅꯤꯗ ꯑꯦ ꯑꯩꯅ ꯈꯪꯕꯅꯦ ꯃꯥ ꯃꯥꯒꯤ ꯅꯃꯕꯔꯁꯨ ꯂꯩꯌꯦ ꯑꯗꯨꯒ ꯈꯪꯉꯔꯣꯏꯕ
ꯑꯥ ꯑꯩꯉꯣꯟꯗ ꯅꯪꯒꯤ ꯅꯝꯕꯔ ꯂꯩꯌꯦꯅ ꯍꯧꯖꯤꯛ
ꯑ ꯑꯁꯤ ꯍꯧꯡꯒ ꯑꯣꯅ ꯀꯌꯥꯒ
ꯆꯦꯟꯕ ꯉꯝꯃꯣ ꯑꯩ ꯈꯪꯗꯧ
ꯐꯩꯅꯦ ꯐꯩꯅꯦ ꯑꯗꯣ ꯑꯩꯒꯨꯝꯕ ꯊꯦꯡꯅꯗ꯭ꯔꯤꯕꯣ ꯍꯧꯖꯤꯛꯐꯥꯎ꯫ ꯑꯗꯨꯒꯤꯗꯤ ꯑꯥꯁ ꯑꯗꯒꯤ ꯃꯥꯂꯦꯕ ꯑꯥ
ꯐꯖꯥꯅ ꯊꯤꯒꯦ꯫ ꯐꯖꯟꯅ ꯊꯤꯒꯦꯕ ꯅꯪꯕꯨ
ꯑꯣ ꯑꯣ ꯑꯣ ꯊꯤꯌꯣ ꯊꯤꯌꯣ ꯊꯤꯕ ꯊꯤꯕ ꯐꯪꯉꯨ ꯀꯣ꯫
ꯎꯝ ꯁꯟꯗꯦꯗ ꯂꯥꯛꯀꯦꯔꯣ
ꯑꯁ ꯅꯪ ꯊꯤꯅꯦ ꯍꯥꯏꯔꯒ ꯑꯩ ꯂꯥꯛꯑꯔꯣꯏꯗ
ꯁꯦ ꯑꯁꯥꯏꯗꯩ ꯍꯥꯏꯗꯣꯛꯇꯕꯤꯗ ꯂꯥꯛꯑꯣ꯫
ꯑꯦ ꯍꯥꯏꯗꯣꯛꯇꯕꯤꯗ꯫
ꯂꯥꯛ ꯂꯥꯛ ꯀꯦ ꯂꯥꯛꯔꯣꯏ ꯍꯥꯏꯒꯅꯨ ꯑꯩꯉꯣꯟꯗ ꯑꯗꯨ ꯑꯩꯅꯗ ꯊꯤꯊꯤꯕꯤꯒꯦ ꯑꯗꯨ ꯅꯨꯃꯤꯠ꯫ ꯑꯩꯁꯨ ꯕꯁꯇ ꯆꯠꯄ ꯇꯥꯔꯦ
ꯑꯥꯁ ꯕꯁꯇ ꯆꯠꯄ ꯇꯥꯔꯦ ꯀꯥꯏꯅ ꯅꯪ ꯑꯦꯕ꯭ꯔꯤ ꯁꯟꯗꯦꯒꯤ ꯆꯠꯄ꯭ꯔꯣ ꯅꯪ ꯁꯦꯟꯇꯔ ꯆꯔꯆꯇ
ꯁꯟꯗꯦ ꯈꯨꯗꯤꯡꯗꯤ ꯆꯠꯇꯦꯗ
ꯑꯣ ꯁꯟꯗꯦ ꯈꯨꯗꯤꯡ ꯆꯠꯇꯦ ꯑꯣ ꯌꯥꯝ ꯐꯩꯅꯦ ꯑꯗꯨꯒꯤꯗꯤ
ꯅꯣꯏ ꯅꯣꯏꯗꯤ ꯈꯨꯗꯤꯡ ꯁꯟꯗꯦ ꯈꯨꯗꯤꯡ ꯆꯠꯄ꯭ꯔꯣ
ꯈꯨꯗꯤꯡꯗꯤ ꯆꯠꯂꯦ ꯅꯣꯡ ꯅꯣꯡ ꯆꯨꯕ ꯃꯇꯝ ꯑꯗꯨ ꯅꯣꯡ ꯇꯝꯗꯤ ꯆꯠꯇꯦꯗ ꯈꯔ ꯈꯔꯗꯤ ꯆꯠꯂꯦ ꯍꯣꯏ
ꯑꯥ ꯅꯣꯏ ꯀꯔꯤꯔꯥ ꯑꯣꯅꯤꯁ ꯃꯥꯔꯁ ꯄꯨꯡꯅꯤꯡ ꯇꯥꯡ ꯅꯣꯏ ꯑꯍꯨꯝ ꯇꯤꯟꯅꯕꯗꯣ ꯌꯥꯝ ꯅꯨꯡꯉꯥꯏꯅꯤ ꯈꯜꯂꯦꯍꯦ
ꯍꯣꯏ ꯃꯥ ꯃꯥꯁꯨ ꯍꯣꯏ ꯑꯩ ꯈꯪꯅꯩ ꯃꯣꯏ
ꯎꯝ ꯈꯪꯉꯦꯕ ꯅꯣꯏꯁꯦ꯫ ꯈꯔ ꯆꯞ ꯃꯥꯟꯅꯕꯒꯨꯝ ꯇꯧꯋꯦ꯫
ꯃꯥꯁꯨ ꯈꯪꯅꯌꯦ ꯍꯣꯏ ꯍ ꯃꯥꯒꯤ ꯃꯣꯏꯒꯤ ꯅꯝꯕꯔ ꯂꯩꯌꯦ ꯑꯩꯉꯣꯟꯗ ꯑꯩ ꯃꯣꯏ ꯈꯪꯅꯗ꯭ꯔꯁꯨꯀꯣ ꯎꯝ ꯫ ꯪ ꯑꯩ ꯈꯪꯅꯗ꯭ꯔꯤꯕ